ꯚꯣ ꯂꯤꯥ ꯅꯤꯌꯝ ꯃꯅꯤꯀꯁꯤ ꯑꯦꯁ ꯇ꯭ꯔꯣ ꯍꯂꯣ ꯍꯂꯣ ꯍꯜꯂꯣ ꯍꯜꯂꯣ ꯇꯥꯕꯣ ꯇꯥꯗꯕ꯭ꯔꯣ
ꯇꯌꯦ ꯇꯥꯏꯌꯦ
ꯇꯥ ꯀꯔꯤꯒꯤ ꯉꯥꯡꯗꯕ꯭ꯔꯥ ꯉꯍꯥꯡꯗ꯭ꯔꯗꯤ ꯄꯩꯁꯥ ꯐꯪꯉꯣꯏꯀꯣ ꯁꯤꯗꯤ
ꯍꯧꯖꯤꯛ ꯀ
ꯎꯝ ꯍꯣꯏ ꯍꯣꯏ ꯑꯆꯥꯆꯥ ꯑꯠꯆꯥ ꯆꯥꯛ ꯆꯥꯔꯕꯣ
ꯎꯝ ꯍ
ꯀꯩꯅꯣꯃꯣ ꯆꯥꯛ ꯆꯥꯔꯔꯕꯣ
ꯆ ꯆ ꯅꯪꯥꯔꯔꯕꯣ
ꯆꯔꯦ ꯆꯔꯦ ꯑꯩ ꯁꯥꯡꯅ
ꯇꯥꯔꯔꯤ ꯃ
ꯁꯪ ꯍꯥꯎ ꯃꯥ ꯂꯩꯗ ꯌꯥꯝ ꯐꯔꯥ ꯑꯣꯏꯗꯁ ꯈꯥꯎꯣ ꯍꯜꯗ
ꯉꯔꯦꯗꯦꯃꯤꯁꯦ
ꯆꯥꯛ ꯊꯣꯡꯗ꯭ꯔꯦꯍꯦꯛ
ꯆꯥꯛ ꯊꯣꯡꯗ꯭ꯔꯤꯌꯦ
ꯄꯛ ꯇꯎꯅ ꯊꯣꯡꯈ꯭ꯔꯦ
ꯑꯩꯈꯣꯏ ꯅꯪꯒꯤ ꯊꯕꯛꯇꯤ ꯀꯃꯥꯏꯅ ꯇꯧꯔꯦ ꯆ ꯆ ꯁꯔꯇꯤꯐꯤꯒꯦꯠꯀꯤꯗꯨ ꯆꯠꯂꯔꯣꯏ ꯆꯠꯀꯅꯤ
ꯈꯪꯗꯦ ꯑꯩꯒꯤ ꯀꯖꯤꯟꯗꯣ ꯍꯥꯏꯈꯤꯕꯅꯦ ꯆꯠꯅꯕ꯫ ꯃꯥ ꯊꯕꯛ ꯂꯩꯌꯦ ꯍꯥꯏꯔꯦ ꯍꯣꯔꯦꯜ ꯍꯂꯛꯑꯒ ꯃꯥ ꯍꯥꯏꯔꯛꯀꯅꯤ
ꯑꯣ ꯑꯆꯥ ꯅꯪ ꯑ ꯑ ꯅꯅꯥꯎ ꯅꯨꯄꯥ ꯁꯨ ꯅꯆꯟ ꯅꯨꯄꯤꯖꯨ ꯏꯃꯥꯒꯁꯨ ꯋꯥꯔꯤ ꯁꯥꯕ ꯌꯥꯏꯀꯣ ꯁꯤꯁꯦ ꯀꯝꯄꯜꯁꯔꯤ ꯅꯠꯇꯦ ꯑꯗꯣ ꯅꯪ ꯍꯧꯖꯤꯛ ꯑ ꯉꯥꯏꯀꯦ ꯉꯥꯏꯔꯣ ꯑꯥ ꯑꯦ ꯅꯃꯥꯟꯅꯕꯤ ꯃꯌꯥꯝꯁꯨ ꯋꯥꯔꯤ ꯁꯥꯕ ꯌꯥꯏꯗꯅ
ꯇꯜꯂꯦ꯫ ꯃꯣꯏ ꯌꯥꯗꯤꯌꯦ꯫
ꯄꯩꯁꯥ ꯇꯥꯅꯤꯡꯗ꯭ꯔꯗꯤ ꯈꯪꯗ꯭ꯔꯦ ꯄꯩꯁꯥ ꯇꯥꯅꯤꯡꯉꯗꯤ
ꯄꯩꯁꯥ ꯇꯥꯅꯤꯡꯗꯦ ꯍꯥꯏꯌꯦ ꯃꯣꯏ ꯄꯩꯁꯥ ꯌꯥꯝ ꯄꯥꯏ
ꯃꯗꯨ ꯈꯪꯕꯗ ꯄꯩꯁꯥ ꯌꯥꯝ ꯄꯥꯏꯕꯖꯥꯅꯤ ꯃꯣꯢ, ꯎꯝ꯫ ꯁꯨꯃꯥꯏꯅ ꯇꯧꯋꯦ, ꯃꯤ ꯑꯩ ꯏꯊꯟꯗ ꯉꯥꯡꯉꯗꯤ ꯅꯪ ꯐꯪꯂꯣꯏꯀꯣ, ꯃꯤ ꯑꯅꯤ ꯉꯥꯡꯒꯗꯕꯅꯦ꯫
ꯑꯩꯁꯨ ꯑꯩ ꯐꯪꯔꯣꯏ ꯑꯩꯃ ꯑꯩ ꯉꯥꯡꯗꯔꯗꯤ꯫
ꯍꯣꯏ ꯃꯤ ꯑꯅꯤꯃꯛꯛ ꯉꯥꯡꯒꯗꯕꯅꯦ ꯄꯥꯏꯌꯣ꯫ ꯃꯥꯒꯤ ꯑꯗꯨ ꯎꯝ ꯑꯗꯨꯗꯣ ꯀꯩ ꯁꯔꯗꯤꯕꯤꯒꯦꯠ ꯎꯝ꯫
ꯍꯥꯏꯔꯛꯄ꯭ꯔꯥ ꯅꯪꯉꯣꯟꯗ? ꯕꯤꯕꯦꯛꯁꯟꯗꯣ
ꯍꯥꯏꯔꯦ꯫ ꯀꯣꯜ ꯇꯧ ꯇꯧꯅꯤꯡꯉꯥꯏꯗꯤ ꯍꯥꯏꯔꯛꯇꯦ ꯑꯗꯣ ꯑꯗꯣ ꯑꯩꯅ ꯉꯔꯥꯡ ꯍꯥꯏꯈ꯭ꯔꯕꯅꯦ ꯃꯥ ꯊꯕꯛ ꯍꯧꯈ꯭ꯔꯕꯅꯦ꯫
ꯍꯧꯈ꯭ꯔꯦ?
ꯍꯣꯏ ꯀꯣꯜ ꯇꯧꯕ ꯍꯧꯔꯦ ꯃꯃꯥꯏ ꯃꯈꯣꯏꯒ ꯍꯣꯏ꯫
ꯑꯩꯁꯨ ꯀꯣꯜ ꯇꯧꯁꯦ ꯍꯥꯏꯕꯅꯦ ꯉꯥꯔꯥꯡꯗꯣ ꯑꯩꯅ ꯇꯨꯝꯈ꯭ꯔꯕ꯫ ꯃꯥ ꯐꯪ꯭ꯒꯔꯕ?
ꯄꯩꯁꯥꯔꯣ ꯀꯩꯅꯣ? ꯑꯩ ꯍ ꯕꯦꯔꯤꯐꯥꯏ ꯇꯧꯕꯅꯤꯅꯦ ꯅꯪ ꯀꯣꯜ ꯇꯧꯋꯤꯗꯅ
ꯑꯧ꯫
ꯀꯣꯜ ꯇꯧꯕ ꯂꯣꯏꯔꯒ ꯃꯤ ꯑꯃꯅ ꯚꯦꯔꯤꯐꯥꯏ ꯇꯧꯒꯅꯤꯕ꯫
ꯀꯅꯥꯅꯥ?
ꯕꯦꯔꯤ ꯐꯥꯏ ꯇꯧꯕꯒꯤ꯫ ꯑꯗꯣ ꯇꯧꯕꯥ ꯂꯣꯏꯔꯒꯥ ꯌꯥꯔꯣꯏꯕ꯫
ꯑꯣ
ꯍ ꯍꯥꯏ ꯇ ꯇ ꯆ
ꯀꯅꯥꯒꯔ ꯇꯧꯒꯣ
ꯇꯣꯏ ꯌꯥ ꯌꯥ ꯌꯥꯗ ꯍꯥ ꯑꯥꯡꯒ ꯑꯗꯨꯦ ꯑꯩ ꯇꯅꯤꯒ ꯂꯩ ꯑ ꯅꯨꯡꯉꯕꯨꯣ ꯍꯥꯏ ꯍꯦꯟꯕꯨ ꯍꯦꯅꯣꯛ꫰ꯀꯅꯤ ꯄꯣꯠꯁꯦ ꯑꯗꯨ ꯅꯦ ꯁꯔꯤ ꯍꯥꯏ ꯀꯔꯤ ꯋꯥꯠꯂꯤ ꯍꯥꯏꯕ꯭ꯔꯣ ꯀꯔꯤ ꯋꯥꯠꯂꯤꯅꯣ ꯊꯒꯦꯠꯇꯣ
ꯑꯩꯒꯤ ꯀꯔꯤ ꯋꯥꯠ ꯀꯩꯁꯨ ꯋꯥꯇꯦ
ꯄ ꯁꯨꯄꯌꯥ ꯃ ꯋꯥꯂꯦ
ꯀꯔꯝꯕ ꯁꯥꯔꯇꯤꯐꯤꯀꯦꯠꯅꯣ ꯍꯥꯏꯕꯗꯅꯣ ꯀꯔꯤ ꯁꯥꯔꯇꯤꯐꯤꯀꯦꯠꯅꯣ ꯅꯪꯅ ꯍꯥꯏꯗꯣ
ꯄꯦ ꯏꯁꯇꯔꯤ ꯄꯦ ꯏꯁꯇꯔꯤ
ꯇꯣꯛꯅꯤꯡꯉꯥꯏꯅꯤꯅ
ꯎ ꯎ ꯑ ꯁ ꯀꯣ ꯃꯥꯅ ꯐꯅꯦ
ꯀꯔꯤ ꯍꯥꯏꯅ ꯑꯩ ꯀꯟ ꯇꯥꯗꯤꯌꯦ
ꯍꯗꯁꯔ ꯇꯥꯡꯊꯣꯛꯑꯕ ꯑꯗꯨꯗꯤ ꯀꯃꯅꯣꯕ
ꯀꯔꯤ ꯊꯕꯛꯅꯣ
ꯖꯤ
ꯀꯔꯤ
ꯅ ꯅꯪꯒꯤ ꯁ ꯍꯒꯤꯜꯗꯣ
ꯎꯝ
ꯅꯪ ꯁꯤꯔ ꯑꯣꯏ ꯑꯣ ꯍ ꯄꯕꯒ
ꯁꯤ ꯆꯂꯒ ꯌꯦꯡꯒꯦ ꯉ ꯆꯠꯂꯒ ꯌꯦꯡꯗꯣꯏꯅꯤ
ꯅꯪ ꯁꯅꯦꯇꯔ ꯂ ꯂꯧꯗ꯭ꯔꯗꯅ
ꯇꯧꯗ꯭ꯔꯤꯌꯦ ꯊꯝꯂꯝꯝꯈ꯭ꯔꯦ ꯀꯣꯂꯦꯖꯇ
ꯑꯗꯨ ꯌꯥ
ꯑꯩꯅ ꯅꯍꯥꯟ ꯃꯟꯗꯦꯗ ꯂꯥꯛꯑꯣ ꯍꯥꯏꯔꯕꯝꯅꯦꯕꯀꯣ
ꯎꯝ
ꯑꯩꯅ ꯃꯣꯏ ꯑꯦ ꯕ꯭ꯂꯣꯛꯇꯣ
ꯎꯝ
ꯒ꯭ꯔꯦꯁꯟ ꯁꯔꯇꯤꯐꯤꯀꯦꯠ ꯂꯧꯕꯒꯤ ꯐ꯭ꯔꯥꯏꯗꯦꯒ ꯁꯇꯔꯗꯦꯒ ꯈꯛ ꯈꯛꯅꯦ ꯍꯥꯏꯌꯦꯀꯣ ꯍꯥꯡꯕꯗꯣ
ꯍ ꯍꯣꯏ ꯍ
ꯑꯗꯨꯒꯤ ꯏꯅ ꯃꯟꯗꯤꯦꯔꯗ ꯆꯠꯄ ꯇꯟꯕ ꯑꯗꯨꯒꯤ ꯉꯁꯤ ꯆꯠꯄ ꯉꯁꯤ ꯆꯠ ꯄꯥꯏ ꯉ ꯆꯥꯇ꯭ꯔꯦ ꯉꯁꯤ ꯆꯠꯅꯕ
ꯎ ꯍꯥꯏꯔꯦꯦ
ꯔꯀꯣꯗꯤꯅꯤ ꯀꯣꯏꯕꯃ ꯑꯩꯗꯅꯨꯡ ꯁꯤ ꯀꯥꯏꯅ ꯉꯥꯡꯒ ꯑꯣ
ꯅꯕ ꯀ
ꯎꯦ ꯑ ꯀꯣ ꯃꯦꯔꯤ ꯇꯔ ꯌꯔꯨꯔꯤꯒꯣ ꯆꯠꯄ ꯌꯥꯔꯦꯀꯣ ꯃꯤꯇ꯭ꯔ ꯍꯥꯏꯔꯗꯤ ꯆꯗꯦ ꯅꯪ ꯐꯥꯏ ꯃꯒꯦꯅꯣ
ꯑꯗꯨꯒ ꯅꯨꯃꯤꯠ ꯑꯃꯗ ꯀꯌꯥꯔꯛ ꯇꯧꯕ ꯌꯥꯕ꯭ꯔꯥ
ꯃꯦꯛꯁꯤꯃꯝ ꯌꯥꯏꯕ ꯃꯦꯛꯁꯤꯃꯝ ꯌꯥꯏꯕ ꯃꯦꯛ ꯃꯦꯛꯁꯤꯃꯝ ꯑꯇꯤꯟ ꯇꯥꯏꯝꯁ ꯌꯥꯏꯕ
ꯉꯁꯤ ꯉꯁꯤꯃ ꯍꯥꯏꯗꯤ
ꯍꯣꯏ ꯍꯣꯏ ꯍꯣꯏ ꯑꯗꯣ ꯃꯤ ꯃꯥꯅ ꯑꯦꯛꯖꯥꯝ ꯃꯤ ꯁꯦꯝ ꯀꯣꯂꯔꯗꯨꯗꯤ ꯃꯤ ꯃꯔꯤꯈꯛꯇ ꯃꯔꯤꯈꯛꯇ ꯌꯥꯕ
ꯃꯤ ꯃꯔꯤꯗ
ꯃꯤ ꯃꯅꯥꯕꯗꯨ ꯏꯕꯥꯟ ꯅꯤꯁꯦ ꯍꯦꯟꯅꯥ ꯌꯥꯗꯦꯕ ꯅꯪꯒꯤ ꯕꯦꯛꯒꯔꯥꯎꯟ ꯅꯣꯏꯁꯇꯨ ꯌꯥꯔꯔꯣꯏ ꯀꯦꯟꯁꯦꯜ ꯇꯧꯔꯅꯤ
ꯍꯤ ꯍꯤ ꯍꯤ ꯅꯠꯇꯦ ꯃꯤ ꯑꯃꯗ ꯃꯔꯤꯔꯛ ꯍꯦꯟꯅ ꯍꯦꯟꯅ ꯌꯥꯗꯦ
ꯍꯣꯏ ꯍꯣꯏ
ꯑꯗꯣ ꯑꯃꯈꯔꯛꯔꯥ ꯅꯠꯇ꯭ꯔ ꯍꯌꯦꯡ ꯍꯌꯦꯡ ꯍꯌꯦꯡꯒꯤꯔꯥ ꯅꯠꯇ꯭ꯔ ꯉꯁꯤꯒꯤ
ꯐꯣꯔ
ꯗꯦꯂꯤ ꯗꯦꯂꯤꯒꯤ ꯅꯠꯇꯦꯕꯥ ꯑꯁꯤꯗꯤ
ꯃꯤ ꯃꯔꯤ ꯃꯤ ꯑꯃꯗ ꯃꯔꯤ ꯌꯥꯎꯈ꯭ꯔꯗꯤ ꯌꯧꯈ꯭ꯔꯗꯤ ꯌꯥꯔꯔꯣꯏ ꯑꯗꯨꯒꯤ ꯃꯤꯗꯣ
ꯌꯥꯔꯔꯣꯏ ꯑꯗꯨ ꯃꯉꯥꯔꯛ ꯇꯔꯨ ꯔꯛ ꯇꯧꯕ ꯌꯥꯗꯦ ꯄꯩꯁꯥ ꯐꯪ ꯉꯔꯣꯏ ꯀꯥꯟꯅꯗ꯭ꯔꯦ
ꯑꯣ
ꯇꯕ꯭ꯔꯥ
ꯎꯝ
ꯗꯣꯏꯅꯣ
ꯑꯩ ꯇꯧꯅꯤꯡꯉꯥꯏ ꯂꯩꯇꯦ ꯑꯗꯨꯗꯤ ꯍꯣꯏ꯫
ꯂꯩꯒꯅꯤ ꯏꯟꯖꯦꯛꯁꯟ ꯇꯧꯁꯦ ꯅꯥꯃꯟꯥꯅꯕ ꯀꯦꯜ ꯇꯧꯁꯤ ꯅꯪꯗ
ꯕꯦ ꯕꯦ ꯁꯟꯒ ꯅꯪꯒ ꯃꯥꯗꯤ ꯌꯥꯗꯤꯌꯦ ꯍꯥꯌꯥ ꯏꯅꯥꯎꯅꯨꯄꯤꯁꯨ ꯌꯥꯗꯤꯌꯦ
ꯌꯦꯁꯅꯤ ꯂꯛ ꯑꯥ ꯌꯥꯗꯦ ꯍꯥꯏꯕ
ꯎꯝ
ꯌꯥꯅꯤꯗ
ꯕꯁꯅꯤ ꯌꯥꯌꯦ ꯑꯗꯨ ꯎꯝ ꯕꯤꯕꯦꯁꯟꯒ ꯅꯄꯅꯤꯒ ꯇꯧꯔꯁꯨ ꯑꯦꯇꯤꯡ ꯗꯥꯝꯁꯤꯎꯧꯔꯣꯏ
ꯌꯥꯔ ꯌꯧꯅ ꯃꯥ
ꯂꯩ ꯇꯦ
ꯁꯤꯗꯦ ꯃꯤꯅꯥ ꯑꯁꯨꯃꯥꯏꯅꯥ ꯇꯧ ꯎ
ꯑꯗꯨꯗꯣ ꯑꯗ ꯀꯗ ꯐꯪꯅꯔꯣꯑꯣ ꯄꯩꯁꯥ
ꯑꯥ
ꯁꯀ꯭ꯔꯝ ꯀꯥꯟꯗ ꯐꯪꯉꯤꯔꯣ
ꯍꯥꯏꯩꯗꯤ ꯅꯨꯃꯤꯠꯇ
ꯎ ꯉꯁꯤ ꯇꯧꯕꯁꯨ
ꯐꯪꯕꯅꯦ ꯉꯁꯦ ꯍꯦꯟ ꯑꯣ ꯍꯣꯔꯦꯟ ꯌꯦꯡꯕ ꯌꯥꯏ ꯐꯪꯕ ꯌꯥꯏ ꯈꯨ ꯆ ꯇꯧꯦ
ꯐꯖꯤꯛꯈꯛ ꯇꯧꯕꯗꯣ
ꯀꯣꯛꯗꯣ ꯀꯣꯛ ꯌꯦꯟ ꯌꯦꯟꯗꯣ ꯂꯥ ꯂꯩꯑꯣ ꯑꯗꯨꯚ ꯦꯥꯝ ꯅꯉꯣ ꯃꯥꯔꯦ ꯀꯥꯗ ꯆꯩꯦ ꯁ
ꯑꯩꯈꯣꯏ ꯌꯨꯝꯗꯒꯤ ꯑꯩꯈꯣꯏ ꯌꯨꯝꯒ ꯊꯝꯅꯩ ꯍꯥꯏꯕ
ꯇ
ꯑꯩꯈꯣꯏ ꯌꯕꯥꯁꯤꯗꯒꯤ ꯂꯣꯏꯔꯦ
ꯍ
ꯏ ꯀ ꯌꯥꯔꯦ ꯀꯗꯅ ꯗꯕꯏꯁ
ꯑ ꯑꯩꯅ ꯇꯅ
ꯇꯝ ꯀꯔ ꯍꯣꯔꯦꯟ ꯄꯣ ꯐꯅꯦ ꯀꯣ
ꯍꯣꯏ ꯍꯣꯏ ꯍꯣꯏ ꯌꯥꯎꯔꯦ